ꯍꯜꯂꯣ ꯏꯃꯥꯏ ꯄꯦꯝꯃ ꯈꯨꯍꯧ ꯑꯃꯝꯅꯤꯍꯦ ꯁꯤ
ꯃꯥꯏꯖꯨ ꯍꯧꯋꯦ ꯑꯥꯗ ꯑꯩ ꯐꯣꯟꯗꯤ ꯍꯧꯗꯦ ꯀꯃꯥꯏꯅ ꯇꯧꯅꯣ ꯈꯡ ꯈꯡꯗꯦꯍꯥꯏꯕ
ꯌꯥꯎꯏꯁꯄꯤꯀꯔ ꯊꯥꯕꯗꯩ ꯍꯦꯟꯅ ꯍꯧ
ꯍꯧꯗ꯭ꯔꯥ ꯈꯤ ꯆꯞ ꯃꯥꯟꯅꯤꯩ ꯃꯥꯏꯁꯦ ꯍꯧ ꯍꯧꯕ ꯆꯠꯁꯤꯅ ꯐꯠꯇ꯭ꯔꯣ ꯤꯅ ꯅꯨꯡꯉꯥꯏ ꯊꯤ ꯅꯨꯡꯉꯥꯏꯕꯉꯣꯟꯁꯤꯗꯤ ꯈꯔꯗ ꯌꯥꯝ ꯁꯥꯏꯗ
ꯑꯗꯅꯦ ꯅꯥꯀꯣꯡ ꯃꯅꯨꯡ ꯊꯤꯡꯖꯜꯂꯝꯕ ꯌꯥꯏ
ꯃꯅꯤꯄꯨꯔꯗ ꯁꯤꯌꯧꯁꯥꯔꯗꯤ ꯀꯍꯥꯗ ꯀꯃꯥꯏꯅ ꯇꯧꯔꯝꯗꯣꯏꯅꯣ
ꯑꯗꯣ ꯏꯟꯗꯤꯌꯥꯒꯤ ꯏꯁꯇꯦꯠꯁꯤꯡꯒ ꯌꯦꯡꯅꯔꯨꯕꯗ ꯑꯁꯥꯝꯅ ꯍꯦꯜꯂꯦꯕꯀꯣ ꯈ꯭ꯋꯥꯏ ꯁꯥꯕꯁꯦ ꯗꯦꯜꯂꯤꯖꯨ ꯁꯥꯏ ꯑꯗ ꯑ ꯁꯥꯝꯖꯨ ꯁꯥꯕꯩ ꯃꯅꯨꯡꯗ ꯈ꯭ꯋꯥꯏ ꯆꯜꯂꯦꯕ
ꯗꯦꯂꯤꯅ ꯍꯦꯟꯗꯕ
ꯍꯥꯏꯗꯤ ꯏꯁꯇꯦꯠ ꯃꯌꯥꯝꯁꯦ ꯁꯨꯝ ꯌꯦꯡꯅꯔꯛꯄꯗꯅꯦ ꯑꯁꯥꯕ ꯏꯁꯇꯦꯠ ꯆꯤꯡꯕ ꯀꯥꯟꯗ ꯑꯁꯥꯝꯁꯦ ꯆꯤꯡꯉꯦꯕ
ꯑꯣ ꯑ ꯗꯦꯜꯂꯤꯗ ꯌꯥꯝ ꯁꯥꯥꯏꯒꯦ ꯍꯥꯏꯅꯤ ꯑꯗꯨꯗꯤ ꯅꯍꯥꯟꯋꯥꯏꯦ ꯑꯩꯈꯣꯏ ꯆꯦ ꯗꯦꯜꯂꯤ ꯆꯠꯄ ꯃꯣꯏ ꯄꯂꯣꯛ ꯄꯣꯛꯆꯥꯛ ꯀꯊꯥꯗ ꯂꯩ ꯀꯁꯥꯁꯨ ꯆꯤꯡꯁꯨ ꯆꯤꯡꯉꯦ ꯑꯩꯈꯣꯏꯅ ꯅꯍꯥꯟꯋꯥꯏ ꯀꯁꯥꯔ ꯂꯩꯔꯨ ꯀꯥꯟꯗ ꯁꯥꯕꯗꯣ ꯅꯪ ꯈꯪꯉꯤ ꯅꯥꯠꯇꯔꯥ
ꯃꯣꯏꯗꯤ ꯁꯤꯒꯤ ꯁꯤꯖꯟꯁꯦ ꯍꯧꯖꯤꯛꯁꯦ ꯄꯨꯔꯥ ꯀꯩ ꯍꯥꯏꯒꯦ ꯃꯩ ꯃꯊꯛꯇꯅꯦ ꯂꯩꯔꯝꯗꯣꯏꯁꯦ
ꯑꯗꯨꯅꯦ
ꯑꯩꯅ ꯑꯣꯛꯇꯣꯕꯔ ꯑꯗꯨ꯭ꯋꯥꯏꯗ ꯀꯁꯥ ꯆꯠꯄꯗꯣ
ꯑꯝ
ꯀꯩꯅꯣ ꯍꯨꯃꯥꯡ ꯍꯨꯃꯥꯏ ꯍꯨꯝꯃꯤꯌꯦ ꯍꯦꯛꯇꯥ ꯁꯥꯕꯗ ꯁꯥꯕꯗ ꯗ ꯁꯥꯕꯗ ꯁꯥꯕꯗ ꯁꯥꯕꯗ ꯁꯤꯗꯒꯤ ꯏꯪ ꯏꯪꯁꯤꯜꯂꯛꯑꯦꯅ ꯖꯔꯁꯤ ꯂꯤꯠꯂꯒ ꯆꯠꯄꯅꯤ ꯐ꯭ꯂꯥꯏꯠ ꯇꯣꯡꯉꯒ ꯑꯥꯒꯤ ꯐ꯭ꯂꯥꯏꯠ ꯀꯨꯝꯊꯕ ꯀꯥꯟꯗ ꯕꯛ ꯂꯧ ꯇꯧꯋꯦ ꯍꯥꯏꯕꯗꯨꯗ ꯁꯥꯒꯠꯄꯒꯤ ꯑꯗꯨꯗꯤ ꯀꯌꯥ ꯈꯦꯠꯅꯔꯒꯦꯗꯣ
ꯁꯤ ꯁꯥꯔꯝꯒꯅꯤ ꯀꯁꯥꯗ ꯑꯁꯁ ꯅꯨꯠꯄꯥꯟꯒ ꯊꯛꯇ
ꯃꯣꯏꯒꯤ ꯑꯃ ꯀꯩ ꯍꯥꯏꯒꯦ ꯅꯨꯡꯁꯤꯠ ꯁꯤꯠꯇꯕꯤꯗꯣ
ꯎꯝ ꯆꯝꯇꯜꯂꯤꯀꯣ
ꯑꯝ
ꯈꯤꯠꯇꯕꯤꯗꯣ ꯑ ꯑꯁ ꯋꯥꯕꯅꯦꯍꯦ
ꯑꯗ ꯑꯣꯏ ꯑꯁ ꯁꯣꯝꯗ ꯅꯨꯡꯉꯥꯏꯕ ꯑꯃꯅ ꯌꯥꯝ ꯁꯥꯔꯒꯁꯨ ꯑꯩꯈꯣꯏꯒꯤ ꯆꯥꯕ ꯍꯩ ꯔꯥ ꯀꯩꯀꯥ ꯆꯥꯕ ꯈꯣꯠꯄꯗ ꯏꯁꯥꯗ
ꯄ꯭ꯔꯣꯕ꯭ꯂꯦꯝ ꯂꯩꯇꯦ
ꯇꯤꯛꯁꯤꯗꯅ ꯈꯤꯇꯪ ꯆꯡꯁꯔꯥ ꯅꯨꯡꯗꯥꯡ ꯍꯛꯆꯥꯡ ꯅꯨꯡꯉꯥꯏ ꯇꯕꯒꯤ ꯈꯅꯥꯎ ꯅꯨꯡꯉꯥꯏꯇꯕꯒꯤ ꯁꯨꯝꯕꯥꯖꯦ ꯌꯥꯝ ꯇꯧꯗ꯭ꯔꯣ
ꯑꯥ
ꯑꯗꯅ ꯁꯥꯔ ꯎꯝ
ꯍꯥꯏꯗꯤ ꯍꯨꯃꯥꯡ ꯊꯣꯛꯈꯤꯕꯗꯣ
ꯍꯣꯏ ꯑꯗꯨꯅꯤ
ꯑꯗꯨꯅꯁꯨ ꯑꯣꯏꯕꯖꯥꯠꯅꯤ
ꯃꯥꯅꯦ ꯑꯗꯨꯅ ꯑꯩꯗꯤꯅꯦ ꯆꯠꯅꯤꯡꯉꯁꯨ ꯅꯤꯡꯊꯝꯊꯥꯒꯨꯝꯕ ꯆꯠꯄ ꯁꯤ ꯅꯨꯡꯉꯥꯏ ꯃꯣꯏ ꯁꯣꯝꯗꯗꯤ ꯑꯗꯨ ꯊꯝꯃꯗꯤ ꯉꯝꯗꯦ ꯁꯥꯏ
ꯎꯝ ꯑꯗꯩ ꯍꯨꯃꯥꯡ ꯊꯣꯛꯈ꯭ꯔꯕꯅꯤꯅ ꯆꯥꯕ ꯊꯛꯄꯗ ꯁꯨꯖꯨꯨꯖꯨ ꯇꯨꯝꯃꯦ ꯑꯗꯒꯤ ꯀꯩ ꯍꯥꯏꯅꯤ ꯑꯗꯨꯝ ꯅꯨꯡꯉꯥꯏꯔꯦꯗꯅ ꯑꯗꯨ ꯃꯣꯏ ꯏꯟꯊꯝꯊꯥꯁꯦ ꯅꯨꯡꯗꯤ ꯌꯥꯝ ꯅꯨꯡꯉꯥꯏꯕ ꯑꯗꯨꯒ ꯑꯩꯈꯣꯏ ꯁꯤꯒꯤꯅ ꯑꯃꯨꯛ ꯏꯪꯉꯦ ꯍꯥꯏꯔꯒ ꯑꯃꯨꯛ ꯃꯩ ꯇꯤꯛꯇꯅ ꯑꯗꯨꯗꯨꯗꯨ ꯇꯧꯔ ꯂꯣꯏ ꯂꯩꯅꯩꯗꯅ
ꯍ
ꯃꯣꯏ ꯑꯩ ꯃꯩ ꯇꯤꯛꯇ꯭ꯔꯕꯤꯗ ꯏꯪꯉꯒꯁꯨ ꯑꯃ ꯂꯩꯔꯤꯅꯤ ꯌꯥꯝ ꯅꯨꯡꯉꯥꯏꯇꯕꯤꯃ
ꯍꯣꯏꯅꯦ ꯎꯝ
ꯑꯩꯈꯣꯏꯅ ꯂꯩꯔꯛꯄ ꯃꯇꯝꯗ ꯃꯩꯐꯨꯕꯨ ꯇꯤꯛꯄꯣ ꯃꯣꯏꯕꯨ ꯎꯕ ꯄꯨꯔꯅꯤꯅ
ꯑꯗꯨ ꯇꯤꯠꯇꯦꯕ ꯑꯗꯣ ꯃꯣꯏ ꯆꯠꯅꯗꯦ ꯇꯤꯛꯇꯦ ꯑꯗꯨꯗꯨꯅ ꯑꯩꯈꯣꯏꯒꯤ ꯑꯃ ꯏꯪꯁꯤꯜꯂꯛꯑꯁꯨ ꯃꯩ ꯇꯤꯛꯑꯒ ꯂꯩꯕꯁꯨ ꯍꯦꯛ ꯌꯥꯗꯕ ꯑꯗꯨꯝ ꯃꯑꯣꯡ ꯑꯣꯏꯕ ꯑꯗꯩ ꯃꯅꯤꯄꯨꯔꯒꯤꯁꯤꯅ ꯑꯃꯨꯛ ꯏꯪꯉꯦ ꯍꯥꯏꯗꯅ ꯑꯗꯨꯝ ꯃꯩꯐꯨ ꯀꯣꯟꯗꯅ ꯍꯤꯇꯔ ꯊꯥꯗꯅ ꯇꯤꯛ ꯀꯞꯄ ꯌꯥꯕꯒꯤ ꯀꯟꯗꯤꯁꯟ ꯑꯃ ꯑꯗꯨꯝ ꯂꯩꯇ꯭ꯔꯥ ꯃꯣꯏꯒꯤꯅꯦ ꯑꯗꯨꯁꯨ ꯑꯣꯏꯗ ꯑꯠꯇꯕ ꯍꯥꯏꯗꯤ ꯑꯩꯈꯣꯏꯅ ꯀꯩ ꯍꯥꯏꯒꯦ ꯃꯣꯏꯒꯤ ꯑꯃ ꯀꯔꯤ ꯕꯥꯕꯥ ꯍꯥꯏꯕ꯭ꯔꯥ ꯈꯪꯗꯦ ꯑꯃ ꯁꯤꯕꯁꯇꯥꯟ ꯍꯥꯏꯕ꯭ꯔꯥ ꯑꯗꯨ ꯈꯣꯏꯔꯝꯕ ꯆꯠꯄꯗ ꯑꯌꯨꯛꯇꯗꯤ ꯏꯪꯉꯤꯅꯤ ꯑꯗꯨꯒ ꯅꯨꯃꯤ ꯅꯨꯡꯊꯤꯟꯗꯗꯤ ꯑꯩꯈꯣꯏ ꯐꯨꯔꯤꯏꯠ ꯑꯄꯥꯕ ꯂꯤꯠꯂꯒ ꯑꯗꯨꯝ ꯆꯠꯇ꯭ꯔꯅꯦ ꯏꯁꯤꯡ ꯃꯄꯥꯟꯗ ꯇꯧꯕꯗꯣ ꯑꯗꯨꯗꯣ ꯖꯅꯋꯥꯔꯤꯗꯅꯦꯕ ꯑꯗꯨꯕꯨ ꯖꯅꯋꯥꯔꯤꯗ ꯆꯠꯂꯤꯗꯨꯕꯨ ꯑꯩꯈꯣꯏ ꯃꯅꯤ ꯄꯨꯨꯗ ꯑꯗꯨꯃꯥꯏ ꯆꯠ ꯌꯥꯗꯦ ꯇꯧꯔꯤꯕꯥꯕ
ꯀꯥꯏꯗꯩꯅꫭ ꯍꯦ ꯃꯅꯤꯄꯨꯔꯗꯗꯤ ꯑꯔꯨꯝ ꯍꯧꯕ ꯃꯇꯝꯅꯤ ꯀꯟꯅ ꯏꯪ ꯃꯟꯗꯅ
ꯑꯥ ꯑꯗꯣ ꯃꯣꯏꯅ ꯏꯪꯉꯦ ꯍꯥꯏꯁꯦ ꯌꯥꯝ ꯏꯪꯕ ꯑꯣꯏꯗꯦꯕ ꯀꯩꯁꯨ
ꯑꯣꯏꯗꯦ ꯑꯗꯨꯒ ꯃꯣꯏꯗꯤ ꯑ ꯃꯅꯤꯞ ꯄꯨꯔꯒꯤ ꯀꯩꯅꯣꯁꯦ ꯀꯁꯥꯔꯗꯗꯤ ꯉꯁꯥꯏꯒꯤ ꯆꯥꯛ ꯏꯟꯖꯥꯡꯁꯦ ꯈꫭꯏꯁꯤꯗ ꯃꯅꯤꯄꯨꯔ ꯑꯗꯣ ꯃꯅꯥ ꯃꯁꯤꯡꯒꯤ ꯆꯥꯡꯁꯦ ꯌꯥꯝ ꯋꯥꯠꯂꯤꯗꯀꯣ ꯀꯥꯡꯁꫭꯏ ꯀꯔꯥꯡ ꯆꯥꯕꯁꯦ ꯋꯥꯠꯇ꯭ꯔꯅꯦ ꯅꯥꯄꯥꯛꯄꯤ ꯃꯅꯥ ꯀꯩꯁꯨ ꯌꯥꯝ ꯀꯟꯅ ꯐꯪꯗꯦ ꯃꯣꯏ ꯁꯣꯏꯜꯗꯨꯅꯔ ꯀꯩꯅꯣꯗꯤ ꯈꯪꯗꯦ ꯆꯥꯟꯅꯗꯕ꯭ꯔꯥ ꯈꯪꯗꯦ ꯑꯩꯈꯣꯏ ꯏꯗꫭꯝꯆꯥ ꯍꫭꯏꯅ ꯐꯅꯥꯝ ꯄꯨꯔ ꯆꯠꯂꯦ ꯄꯨ ꯗꯔꯅꯦ ꯃꯅꯤꯄꯨꯔꯗ ꯂꯥꯛꯄ ꯀꯥꯟꯗ ꯃꯣꯏ ꯊꯥꯔꯨꯅꯤ ꯀꯥꯏꯅ
ꯄꯨꯏ ꯄꯨꯏ
ꯕ ꯑꯗꯨ ꯈꯪꯗꯦ ꯁꯥꯃꯟꯕ ꯇꯧꯔꯤꯕ ꯑ ꯃꯣꯏꯒꯤ ꯁꫭꯏꯜ ꯆꯥꯟꯅꯗ꯭ꯔꯤꯕ꯭ꯔꯥ ꯑꯇꯣꯞꯄ ꯂꯩꯕꯥꯛꯇꯗꯤ ꯍꯧꯗꯤꯗꯨꯝ ꯎꯏ ꯑꯗꯨꯒ ꯃꯣꯏꯗꯨꯗꯤ ꯀꯌꯥ ꯐꯪꯕꯨꯗꯤ ꯅꯥꯀꯨꯞꯄꯤ ꯃꯅꯥꯁꯨ ꯀꯌꯥ ꯐꯪꯗꯦ ꯅꯄꯥꯛꯄꯤ ꯄꯅꯥꯁꯨ ꯑꯗꯨꯅ ꯑꯩꯈꯣꯏꯅ ꯑꯥꯗ ꯂꯩꯕ ꯃꯠ ꯀꯥꯡꯁꯣꯏ ꯆꯥꯕ ꯀꯌꯥ ꯐꯪꯗꯦ ꯅꯠꯇ꯭ꯔꯥ ꯑꯗꯨꯅ
ꯃꯅꯥ ꯃꯁꯤꯡ ꯍꯥꯏꯕ ꯖꯥꯠꯁꯤꯉꯩ ꯄꯥꯛ ꯐꯪꯗ꯭ꯔꯦ
ꯐꯪꯕꯕꯨꯗꯤ ꯐꯪꯉꯤ ꯑꯌꯥꯝꯕ ꯑꯈꯣꯏ ꯀꯃꯟ ꯑꯣꯏꯅ ꯀꯣꯕꯤꯒꯨꯝꯕ ꯑꯂꯨ ꯑꯂꯨꯒꯨꯝꯕ ꯈꯥꯃꯦꯟ ꯁꯨꯝꯕ ꯀꯃꯟ ꯑꯣꯏꯕ ꯃꯌꯥꯝ ꯑꯗꯨꯝ ꯑꯌꯥꯝꯕ ꯂꯣꯏ ꯐꯪꯉꯦ ꯑꯗꯨ ꯑꯩꯈꯣꯏꯒꯤ ꯃꯅꯤꯄꯨꯔꯗ ꯐꯪꯕ ꯍꯥꯏꯔꯒꯅ ꯑꯩ ꯇꯥꯡꯅ ꯐꯪꯕ ꯌꯥꯝꯅ ꯄꯥꯛꯅ ꯆꯥꯟꯅꯗꯕ ꯍꯥꯏꯇꯥꯔꯦꯀꯣ ꯑꯩꯈꯣꯏꯁꯤ ꯃꯩꯇꯩ ꯂꯩꯕꯥꯛꯇ ꯐꯪꯖꯕ ꯃꯅꯥ ꯃꯁꯤꯡ ꯃꯌꯥꯝ ꯂꯩꯔꯤꯗꯅ ꯇꯣꯉꯥꯟ ꯇꯣꯉꯥꯟꯕ ꯃꯈꯟ ꯃꯈꯟ ꯃꯌꯥꯝ ꯑꯃ ꯑꯗꯨꯒꯨꯝꯕꯗꯨꯗꯤ ꯀꯌꯥ ꯎꯗꯦꯕ ꯑꯩꯈꯣꯏꯅ ꯑꯥꯗ ꯍꯋꯥꯏ ꯊꯔꯥꯛ ꯑꯗꯨꯝ ꯆꯥꯅꯩ ꯀꯣꯕꯤ ꯂꯩ ꯑꯗꯨꯝ ꯆꯥꯅꯩ ꯀꯣꯕꯤ ꯐꯨꯟ ꯑꯗꯨꯝ ꯆꯥꯅꯩ ꯑꯗꯨꯨꯝꯕꯖꯤꯗꯤ ꯂꯣꯏꯅ ꯁꯤꯗꯁꯨ ꯑꯗꯨꯝ ꯀꯃꯟ ꯐꯪꯅꯩꯗꯅ ꯑꯈꯣꯏꯒꯤ ꯃꯩꯇꯩꯒꯤꯁꯤꯗꯒ ꯍꯥꯏꯔꯒ ꯌꯨꯝꯀꯩꯒꯤ ꯃꯤꯅ ꯀꯥꯡꯁꯣꯏ ꯆꯥꯕꯤꯗꯒ ꯍꯥꯞꯔꯤꯕ ꯀꯔꯤ ꯀꯔꯤ ꯃꯈꯟ ꯃꯈꯟ ꯃꯌꯥꯝ ꯂꯩꯔꯤ ꯑꯌꯥꯝꯕ ꯑꯗꯨꯝ ꯎꯗꯦꯕ ꯎꯝ ꯌꯥꯏꯉꯪ ꯂꯥꯕꯧ ꯍꯧꯕ ꯀꯌꯥ ꯎꯗꯦ ꯍꯣ ꯍꯣ ꯍꯣꯏ ꯀꯦꯡꯉꯣꯏ ꯀꯥꯏꯗꫭ ꯑꯩ ꯀꯌꯥ ꯎꯗꯦ ꯑꯏꯪꯕ ꯃꯐꯝꯗ ꯍꯧꯕꯅꯤ ꯃꯣꯏ ꯍꯥꯏꯁꯦ ꯄꯨꯈꯤꯒꯨꯝꯕ ꯃꯄꯥꯟꯒꯨꯝꯕꯅ ꯌꯥꯝ ꯍꯧꯒꯂꯤꯗꯅ ꯑꯃ ꯀꯌꯥ ꯎꯗꯦ ꯀꯥꯡꯁꯣꯏ ꯀꯌꯥ ꯆꯥ ꯐꯪꯗꯦ ꯆꯥꯕꯨꯗꯤ ꯆꯥꯅꯔꯝꯒꯅꯤ ꯑꯗꯣ ꯑꯩꯈꯣꯏꯅ ꯎꯝ ꯀꯩꯅꯣ ꯇꯧꯗꯕ ꯑꯣꯏꯔꯝꯕꯁꯨ ꯈꯪꯗꯦ ꯑꯗꯣ ꯀꯌꯥ ꯇꯣꯏꯅꯗꯤ ꯆꯥꯔꯛꯇꯦꯗꯅ ꯑꯩꯈꯣꯏꯁꯨ ꯑꯩ ꯉꯥ ꯆꯥꯛꯀꯨꯝꯕ ꯑꯦꯂꯤꯁꯥꯒꯨꯝꯕ
ꯎꯝ ꯃꯣꯏꯒꯤ ꯍꯥꯎꯕ ꯃꯣꯏꯒꯤ ꯍ ꯕꯥꯕꯨ ꯉꯥꯗꯤ ꯃꯔꯥꯡ ꯀꯥꯏꯔꯦ꯫
ꯀꯥꯏꯌꯦ ꯑꯗꯨꯅꯦ ꯫
ꯉꯥ ꯃꯔꯥꯡ ꯀꯥꯏ ꯑꯗꯩ ꯑꯗꯨꯅ ꯃꯣꯏ ꯑꯥꯗ ꯆꯠꯄꯁꯦ ꯉꯥꯁꯦ ꯆꯥꯕꯁꯦ ꯑꯗꯨꯝ ꯆꯨꯅꯩꯌꯦꯕ꯫
ꯍꯩꯅꯕꯅꯦ ꯑꯗꯨꯝ꯫
ꯑꯥ ꯍꯥꯏꯗꯤ ꯃꯣꯏꯗ ꯑꯥꯗꯗꯤ ꯉꯥ ꯉꯥ ꯅꯠꯇꯗꯤ ꯆꯥꯅꯤꯡꯗ꯭ꯔꯦꯕ ꯑꯩꯈꯣꯏꯁꯨ꯫
ꯎꯝ꯫
ꯃꯣꯏꯒꯤ ꯂꯝꯗꯨꯅ ꯑꯣꯏꯕ ꯖꯥꯠꯅꯤ ꯎꯝ꯫ ꯑꯗꯨꯒ ꯏꯟꯖꯥꯡꯁꯨ ꯑꯩꯈꯣꯏ ꯁꯤꯒꯤ ꯏꯟꯖꯥꯡꯁꯤꯒꯤ ꯇꯥꯏꯞ ꯑꯣꯏꯗ꯭ꯔꯕꯅꯤꯅ ꯑꯇꯣꯞꯄ ꯏꯟꯁꯥꯡ ꯍꯥꯎꯇꯕꯒꯤ ꯉꯥꯗ ꯑꯗꯨꯝ ꯄꯥꯝꯕꯗꯣ
ꯎꯝ꯫ ꯏꯂꯤꯁꯥꯒꯗꯤ ꯍꯥꯎꯏ ꯀꯩꯅꯣ ꯏꯂꯤꯁꯥꯒꯗꯤ ꯍꯥꯎꯇ꯭ꯔꯣ?
ꯏꯂꯤꯁꯥ ꯍꯥꯎꯋꯤ ꯑꯗꯒꯤ ꯑꯌꯨꯛꯇ ꯆꯔꯥꯥ ꯋꯥꯥꯟꯕ ꯗ ꯃꯣꯏꯒꯤ ꯉꯥ ꯑꯃ ꯑꯃꯨꯛ ꯀꯩ ꯍꯥꯏꯒ ꯈꯪꯗꯦ꯫ ꯀꯔꯤ ꯀꯧꯕꯅꯣ ꯈꯪꯗꯦ ꯈꯔ ꯃꯆꯥ - ꯃꯆꯥ ꯑꯃ ꯇꯥꯎꯔꯣꯏ ꯉꯥꯟꯕꯣꯏ ꯇꯥꯎꯕꯣꯏ ꯇꯧꯔꯒ ꯆꯥꯕꯗꯣ ꯑꯗꯨꯁ
ꯏꯁ ꯃꯣꯏꯒꯤ ꯌꯥꯝ ꯐꯖꯕ ꯋꯥ ꯍꯥꯏꯗꯤ ꯃꯣꯏ ꯇꯨꯔꯦꯟ ꯃꯄꯥꯟꯗꯣ ꯇꯨꯔꯦꯟ ꯃꯄꯥꯟꯁꯤꯗ ꯀ꯭ꯋꯥ ꯍꯧꯕꯁꯦ ꯑꯗꯨꯛꯀꯤ ꯃꯇꯤꯛ ꯈꯪꯗꯦ ꯀ꯭ꯋꯥꯒꯤꯥ ꯖ ꯃꯗꯤ ꯃꯣꯏ ꯂꯩꯅꯗ꯭ꯔꯦ ꯅꯠꯇ꯭ꯔꯥ? ꯀ꯭ꯋꯥ ꯃꯅꯥ ꯂꯩꯔꯒ ꯑꯩꯈꯣꯏ ꯁꯤꯗꯗꯤ ꯌꯦꯡꯉꯨꯅꯦ ꯀꯣꯡ ꯀꯥ ꯃꯥ ꯆꯦꯝ ꯆꯥꯒꯦ ꯍꯥꯏꯕꯗ ꯀ꯭ꯋꯥꯁꯦ ꯑꯗꯨꯝ ꯗꯨꯀꯥꯟꯗ ꯅꯠꯇꯗꯤ ꯐꯪꯗꯦꯗꯅ ꯌꯨꯝꯊꯣꯡ ꯈꯨꯗꯤꯡꯗ ꯀ꯭ꯋꯥ ꯃꯇꯞ ꯆꯥꯒꯤ ꯃꯤ ꯑꯃ ꯂ ꯆꯥꯅꯩꯗꯅ ꯃꯣꯏ ꯑꯗꯣꯝꯗ ꯑꯁꯣꯝꯗꯗꯤ ꯌꯥꯝꯅꯨꯡꯥꯏꯕꯝ ꯃꯣꯏ ꯌꯨꯝꯉꯦ ꯆꯥꯛꯇꯣꯛꯑꯅꯤ ꯑꯗꯨꯝ ꯌꯦꯨꯝꯊꯣꯡ ꯈꯨꯗꯤꯡꯒꯤ ꯀꯌꯥ ꯑꯗꯨꯝ ꯂꯩꯥꯏꯅꯔꯒ ꯑꯗꯨꯝ ꯆꯥꯛ ꯑꯇꯣꯞꯄꯒ ꯑꯗꯨꯝ ꯆꯥꯅꯩꯗꯅ ꯇꯥꯟꯅꯗ꯭ꯔꯥ ꯑꯗꯣ ꯂꯩꯁꯥꯕꯤ ꯑꯣꯏꯔꯁꯨ ꯄꯥꯈꯪ ꯑꯣꯏꯔꯁꯨ ꯀ꯭ꯋꯥ ꯃꯇꯝ ꯆꯥꯖ ꯀꯩꯁꯨ ꯏꯀꯥꯏꯅꯗꯦ ꯁꯤꯗꯗꯤ ꯃꯅꯤ ꯎꯄꯨꯗꯨꯗꯤ ꯀ꯭ꯋꯥꯅ ꯁꯥꯕꯤꯟꯅꯔꯒꯁꯨ ꯀ꯭ꯋꯥꯔ ꯆꯥꯕꯁꯦ ꯏ ꯀꯥꯏꯅꯕ ꯈꯪꯗꯦ ꯀꯩꯅꯣꯝ ꯑꯣꯏꯅ ꯃꯤ ꯀꯩꯅꯣꯝ ꯇꯧꯅꯗ꯭ꯔꯣ ꯑꯥꯗꯗꯤ ꯑꯗꯨꯝ ꯄꯪꯆꯥ ꯆꯥꯅꯕꯤ ꯇꯥꯏꯞꯇ ꯎꯏ ꯆꯠꯅꯕꯤ ꯑꯃ ꯑꯗꯨ ꯀꯩꯁꯨ ꯊꯤꯅꯑꯦ ꯅꯤꯁꯥ ꯑꯣꯏꯅ ꯁꯤꯖꯤꯟꯅꯩꯅꯤ ꯆꯥꯏꯅꯦꯅ ꯀꯩꯁꯨ ꯂꯧꯅꯗꯦꯕ
ꯎꯝ ꯄ ꯄꯅꯥ ꯄꯅꯥ ꯆꯥꯗ ꯄꯅꯥ ꯂꯥꯟꯅꯕꯗꯣ ꯍꯣꯏ ꯍꯣꯏ
ꯑꯩꯈꯣꯏꯁꯨ ꯉꯛꯏꯅꯦ ꯌꯦꯡꯎ ꯆꯠꯄ ꯑꯍꯥꯟꯕ ꯀꯟꯗ ꯑꯩꯈꯣꯏꯅ ꯃꯣꯏ ꯑꯗ ꯆꯥꯛ ꯀꯧꯕ ꯈꯣꯠꯇꯅ ꯇꯧꯕꯗ ꯋꯥ ꯃ ꯅꯥꯒꯥ ꯀ꯭ꯋꯥ ꯄꯨꯊꯣꯛꯂꯛꯄꯗꯨ ꯑꯩꯈꯣꯏ ꯑꯍꯥꯟꯕꯗ ꯉꯛꯑꯦꯕ ꯑꯁꯤꯅ ꯑꯗꯨꯒ ꯅꯥꯟꯅ ꯄꯨꯊꯔꯄꯗꯣ ꯆꯥꯛ ꯀꯧ ꯂꯣꯏꯔꯒ ꯑꯩꯗꯤ ꯀꯩꯅꯣ ꯈꯜꯂꯦꯕ ꯑꯩꯈꯣꯏ ꯁꯤꯗꯤ ꯇꯧꯅꯗꯕꯅꯤꯅꯀꯣ ꯑꯗꯣ ꯑꯩꯈꯣꯏ ꯁꯤ ꯆꯥꯅꯩꯁꯤꯗꯤ ꯎꯁꯣꯞ ꯋꯁꯞ ꯆꯥꯔꯨꯔꯒ ꯑꯗꯒꯤ ꯂꯣ ꯍꯣꯡ ꯈꯨꯗꯣꯡꯒꯤꯁꯨꯅꯨꯡꯉꯥꯏꯅꯤ ꯆꯥꯛꯀꯧꯕ ꯍꯣ ꯍꯣ ꯍꯣꯏ ꯑꯗꯨ ꯃꯥꯏꯅ ꯆꯥꯅꯩ ꯗꯅ ꯑꯗꯅ ꯑꯗꯨꯒꯨꯝꯕ ꯂꯩ ꯑꯗꯨ ꯑꯣꯏꯁꯨ ꯀ꯭ꯋꯥ ꯂꯩꯕ ꯑꯣꯏꯅ ꯀ꯭ꯋꯥ ꯃꯌꯥꯝ ꯍꯧꯅꯕꯅꯤꯅ ꯊꯣꯏꯗꯣꯛꯅ ꯃꯗꯨ ꯌꯥꯝ ꯅꯤꯁꯥ ꯑꯣꯏꯅ ꯀꯩ ꯑꯣꯏꯅ ꯍꯦꯛꯇ ꯇꯧꯅꯕ ꯑꯃ ꯂꯧꯅꯗꯦꯕ ꯀꯩꯁꯨ ꯆꯥꯅꯔꯤꯗꯣ ꯑꯍꯟꯁꯤꯡ ꯆꯥꯅꯩ
ꯍꯣꯏ ꯍꯣꯏ ꯑꯩꯈꯣꯏꯁꯤ ꯃꯅꯤꯄꯨꯔꯗ ꯍꯥꯏꯗꯤ ꯐꯪꯕ ꯄꯥꯝꯕꯤ ꯄꯣꯠ ꯑꯃ ꯑꯩꯈꯣꯏꯅ ꯁꯨꯝ ꯍꯥꯏ ꯆꯤꯟꯖꯥꯛ ꯑꯣꯏ ꯀꯩ ꯑꯣꯏ ꯆꯥꯅꯕꯗꯣ ꯑꯗꯨꯃꯥꯏꯅ ꯃꯣꯏ ꯑꯥꯗꯁꯨ ꯑꯗꯨ ꯄꯣꯠꯇꯨꯅ ꯑꯣꯏꯒꯤꯕ ꯍꯥꯏꯇꯥꯔꯦꯅꯦ ꯃꯔꯥꯡ ꯀꯥꯏꯅꯁꯨ ꯐꯪꯕꯅꯤꯅ
ꯑꯗꯨꯅꯦ ꯑꯁ ꯑꯩ ꯑꯥꯗ ꯂꯩꯔꯛꯕ ꯀꯥꯟꯗ ꯑꯗꯨꯃꯥꯏꯅ ꯇꯧꯋꯤ ꯃꯣꯏꯗꯣ ꯈꯪꯉꯦꯕ ꯑꯗꯣ ꯀꯩꯁꯨꯁꯤꯗ ꯊꯣꯛꯂꯛ ꯀꯥꯟꯗꯗꯤ ꯑꯗꯨꯝ ꯆꯥꯅꯤꯡꯕ ꯀꯩꯁꯨ ꯄꯣꯛꯇꯦꯗ
ꯑꯥꯎ ꯑꯩꯈꯣꯏꯅ ꯉꯥꯔꯤ ꯌꯝ ꯃꯔꯥꯡ ꯀꯥꯏꯕꯩ ꯉꯥꯔꯤ ꯑꯗꯨꯝ ꯆꯥꯗ꯭ꯔꯣ ꯑꯗꯨꯃꯥꯏꯅ ꯃꫭꯏ ꯑꯗꯥ ꯉꯥꯔꯤ ꯐꯪꯗꯕꯅꯤꯅ ꯉꯥꯔꯤ ꯄꯥꯛ ꯆꯥꯗꯦꯗꯅ
ꯐꯪꯕꯨꯗꯤ ꯐꯪꯕꯖꯥꯠꯅꯤ ꯑꯗꯨꯗꯥ ꯌꯥꯝ ꯀꯟꯅ ꯑꯩꯈꯣꯏ ꯁꯤꯗ ꯅꯝꯕ ꯈꯣꯠꯄ ꯇꯧꯅꯗꯕꯗꯣ ꯎꯝ ꯀꯦꯜꯂꯤ
ꯑꯗ ꯃꯣꯏꯗꯤ ꯉꯥꯔꯤ ꯍꯥꯏꯔꯒ ꯃꯌꯥꯡꯅ ꯅꯝꯕ ꯉꯥꯔꯤꯗꯨꯅꯦꯕ ꯃꯩꯇꯩꯅ ꯅꯝꯗꯦꯕ
ꯑꯣ ꯏꯁꯃꯣꯏꯕꯔꯛꯀꯤ ꯎꯝ
ꯅꯝꯊꯤꯕꯗꯣ ꯀꯪꯍꯟ ꯑꯩꯈꯣꯏ ꯁꯤꯒꯤ ꯉꯥꯔꯤ ꯈꯨꯅꯝꯖꯦ ꯅꯠꯇꯕ ꯑꯩꯈꯣꯏꯒꯤ ꯑꯀꯪꯕꯤ ꯊꯨꯝꯌꯥꯛꯄꯤ ꯀꯔꯤ ꯀꯃꯟ ꯂꯪ ꯉꯥ ꯃꯌꯥꯝ ꯂꯩꯗ꯭ꯔꯣ ꯃꯈꯟ ꯃꯈꯟ
ꯎꯝ
ꯐꯕꯧ ꯅꯨꯡꯕꯧ ꯑꯗꯨꯝꯕꯩ ꯇꯥꯏꯞ ꯑꯃ ꯇꯧꯒ꯭ꯔꯦꯕ ꯃꯣꯏꯗꯨꯅ ꯗꯥꯏꯔꯦꯛ ꯃꯅꯤꯄꯨꯔꯗꯒꯤ ꯉꯥꯔꯤ ꯁꯨꯝꯕ ꯏꯁꯇꯥꯏꯜꯖꯤꯗꯤ ꯅꯝꯗꯦꯕ
ꯃꯥꯅꯦ ꯑꯁ ꯅꯨꯡꯁꯤꯌꯦ ꯑꯩꯈꯣꯏ ꯏꯗꯣꯝꯆꯥꯍꫭꯏꯒꯗꫭ ꯀꯨꯏꯔꯦꯍꯦ ꯄꯥꯎ ꯐꯥꯎꯅꯗꯕ ꯀꯃꯥꯏꯅ ꯇꯧꯔ ꯂꯩꯔꯕꯅꯣ ꯈꯪꯗꯦ ꯏꯂꯤꯁꯥ ꯒꯗꫭ ꯆꯥꯅꯤꯡꯉꯛꯑꯦ
ꯍꯥꯎꯕꯅꯤꯍꯦ ꯏꯪꯂꯤꯁꯥꯖꯦ ꯃꯅꯤꯄꯨꯔ ꯌꯧꯔꯛꯄꯗ ꯍꯥꯎꯇꯕ ꯋꯥꯅꯤ ꯑꯥꯗ ꯆꯥꯕꯗꯤ
ꯑꯩꯗꯤ ꯁꯨꯡꯆꯥ ꯍꫭꯛ ꯆꯥꯅꯤꯡꯗꯦꯀꯣ ꯁꯤꯗ ꯐꯪꯐꯝ ꯏꯂꯤꯁꯥꯖꯦ ꯐꯅꯌꯥꯝ ꯇꯥꯡꯉꯖꯨꯅꯦ ꯑꯩ ꯏꯟꯇꯔꯦꯁ ꯁꯨꯛꯂꯩ ꯂꯩꯇꯦ ꯑꯩ ꯑꯗꯨꯁꯥꯔꯨꯛ ꯄꯨꯗꯤ ꯌꯦꯟ ꯆꯥꯕꯅ ꯐꯩ ꯏꯕꯦꯝꯃꯥ
ꯑ ꯃꯣꯏ ꯑꯥꯒꯤ ꯋꯥꯈꯜꯂꯣꯟꯗ ꯆꯥꯗꯧ ꯃꯉꯥꯏꯔꯦ ꯍꯥꯎꯒꯤꯕꯒꯤ ꯋꯥꯈꯜꯂꯣꯟꯗꯣ
ꯑꯈꯣꯏꯒꯤ ꯃꯣꯏ ꯑꯥꯗ ꯆꯥꯛꯄꯥꯗ ꯇꯦꯁ ꯑꯃꯈꯛ ꯌꯥꯎꯔꯤꯌꯦ ꯑꯗꯨ ꯑꯗꯨꯒꯤ
ꯑꯁ ꯌꯥꯝꯊꯤꯅ ꯍꯥꯎꯋꯤꯍꯦ ꯃꯍꯤꯗꯩ ꯀꯩꯗꯒꯤ ꯎꯝ
ꯄꯤꯁ ꯃꯆꯥ ꯑꯃ ꯈꯛꯇꯪ ꯆꯥꯕꯗ ꯑꯩꯈꯣꯏꯒꯤ ꯉꯥꯅꯝ ꯊꯨꯝꯂꯝꯃꯒ ꯆꯥꯛꯁꯨ ꯌꯥꯝ ꯆꯪꯕꯗꯣ ꯑꯗꯨꯃꯥꯏꯅ ꯑꯣꯏ ꯍꯥꯏꯕ ꯆꯠꯅꯤꯡꯉꯤꯍꯦ ꯏꯔꯥꯡꯖꯤꯅꯒ ꯐꯔꯗꯤ ꯆꯠ
ꯑ ꯏꯂꯤꯁꯥ ꯇꯥꯎꯊꯣꯡ ꯂꯣꯏ ꯍꯥꯎꯔꯦ ꯃꯣꯏꯒꯤꯗꯤ
ꯎꯝ ꯆꯥꯛꯂꯝ ꯃꯦꯗ ꯑꯩꯗꯨꯝ ꯏꯁꯤꯡ ꯀꯩꯅꯣꯝꯗ ꯀꯩꯅꯣꯝ ꯆꯥꯥꯁꯜꯂꯨꯒꯤꯖꯤꯔꯥ ꯈꯪꯗꯦ ꯍꯣꯔꯦꯟ ꯉꯥꯌꯛ ꯂꯩꯔꯥ ꯀꯣꯟꯅ ꯑꯃꯨꯛ ꯁꯥꯟꯅꯔꯁꯤꯔꯣ ꯍꯣꯏ ꯍꯣꯏ ꯊꯝꯃꯦ ꯊꯝꯃꯦ ꯎꯝ